ꯑꯦ ꯇꯥꯔꯕ꯭ꯔꯣ
ꯇꯥꯔꯦ
ꯆ ꯇ ꯑꯣ ꯇꯥꯔꯅꯤ ꯇꯥꯔꯅꯤ
ꯑꯍꯥꯟꯕ ꯑꯣꯢꯔꯝꯅꯤ ꯆꯥꯔꯦ ꯏꯁ ꯆꯥꯗ꯭ꯔꯤ ꯗ꯭ꯔꯤ ꯑꯩ ꯑꯥ ꯂꯣꯛꯇ ꯂꯩꯌꯦ
ꯆꯥꯔꯦ ꯑꯃꯨꯛ ꯍꯩꯁ ꯆꯗꯒꯤ ꯍꯥꯏ
ꯀꯕ꯭ꯔꯄ꯭ꯔ ꯅꯪꯕꯣ ꯁꯦꯡꯅ ꯁꯦꯡꯅ ꯉꯥꯡ ꯉꯛꯎ ꯀꯣ
ꯀꯣ ꯑꯩ ꯀꯩꯅꯣ ꯂꯧꯗ ꯂꯩ ꯆꯤꯡꯂꯧꯗ
ꯆꯤꯡꯂꯧꯗ ꯀꯤꯍꯣꯝ ꯌꯥꯟꯂꯤꯔꯣ
ꯍꯣꯏ ꯆꯥꯅꯤꯡꯉꯥꯏ ꯍꯦꯛꯏꯔꯤꯅꯦ
ꯀꯤꯍꯣꯝ ꯀꯌꯥꯝ ꯊꯥꯒꯦ ꯆꯤꯡꯃꯥꯏ ꯀꯌꯥꯝ ꯊꯥꯒꯦ
ꯍꯣꯏ ꯌꯥꯝꯗꯦ ꯃꯐꯝ ꯌꯥꯝ ꯆꯥꯎꯗꯕꯤꯗꯀꯣ ꯑꯃꯗꯤ ꯍꯦꯟꯒꯅꯤꯕ ꯑꯗꯨꯒꯨꯝꯕꯗꯣ ꯃꯐꯝ ꯑꯍꯨꯝ ꯊꯥꯏ ꯑꯃꯗꯨꯗꯤ ꯈꯨꯠ ꯂꯧꯃꯟ ꯇꯥꯔꯦ ꯍꯥꯏꯗꯤ ꯁꯣꯡꯕꯗꯣ
ꯑꯣ
ꯑꯗꯣ ꯑꯇꯩꯗꯤ ꯑꯗꯨꯝ ꯈꯔ ꯈꯔ ꯁꯤꯖꯤꯟꯅꯕ ꯌꯥꯔꯏ ꯑꯁꯤ ꯀꯨꯏꯅ ꯊꯝꯕ ꯌꯥꯒꯅꯤꯌꯦ ꯅꯪ
ꯑꯩꯗꯣ ꯈꯔ ꯊꯦꯡ ꯈꯔ ꯋꯥ ꯂꯥꯛꯗꯕ
ꯍꯣꯏ ꯑꯗꯨ ꯊꯝꯕꯩ ꯀꯨꯏꯅ ꯊꯝꯕ ꯌꯥꯏ ꯍꯥꯏꯕ ꯑꯩꯈꯣꯏ ꯍꯌꯦꯡꯋꯥꯏ ꯑꯦꯛꯖꯥꯝ ꯂꯣꯏꯔꯒ ꯀꯨꯝꯃꯛ ꯄꯗꯣ ꯑꯗꯨꯗꯤ ꯑꯁ ꯍꯩ ꯌꯥꯝ ꯐꯪꯗꯧ ꯃꯥꯟꯗꯦꯕ
ꯑꯦꯛꯖꯝ ꯂꯣꯏꯔ ꯀꯨꯝꯃꯛꯄꯗ
ꯑꯣ
ꯑꯩꯈꯣꯏ ꯑꯦꯛꯖꯥꯝ ꯖꯨꯂꯥꯏꯒꯤꯗꯣ ꯑꯗꯨ ꯂꯣꯏꯔꯔꯒ ꯍꯣꯏ ꯖꯨꯂꯥꯏ ꯗꯦꯠ ꯀꯌꯥꯗ ꯂꯣꯏꯒꯦ ꯑꯩꯈꯣꯏ ꯑꯦꯛꯖꯥꯝꯗ
ꯈꯥꯡꯗꯤꯍꯦ
ꯑꯗꯨ ꯂꯣꯏꯔꯀꯨꯝꯃꯛꯄꯗꯣ ꯍꯩ ꯌꯥꯝ ꯂꯩꯕꯨꯒꯤ ꯌꯥꯝ ꯐꯪꯉꯣꯏꯕ
ꯑꯣ ꯄꯦꯁꯦꯟ ꯐꯔꯨꯏꯠꯁꯨ ꯄꯥꯜꯂꯕꯣ
ꯄꯦꯁꯦꯟ ꯐ꯭ꯔꯨꯏꯠꯔꯣ ꯄꯦꯁꯦꯟ ꯐ꯭ꯔꯨꯏꯠ ꯌꯥꯝ ꯄꯥꯟꯗꯦ ꯄꯥꯟꯕꯗꯤ ꯄꯥꯔꯂꯔ ꯈꯪꯗꯦ ꯄꯦꯁꯦꯟ ꯐꯔꯨꯏꯠ ꯃꯈꯥꯔꯣꯝꯗ ꯄꯥꯟꯕ꯭ꯔꯥ ꯈꯪꯗꯦ ꯑꯩ ꯐꯖꯅ ꯂꯧꯗꯣ ꯆꯦꯛ ꯇꯧꯗꯦ ꯑꯩꯅ ꯍꯤꯛꯅꯤꯡꯉꯥꯏ ꯑ ꯈꯗ ꯍꯦ ꯀꯩꯅꯣ ꯊꯕꯤ ꯁꯨ ꯄꯨꯔꯛꯄꯅꯦ ꯊꯕꯤ ꯍꯦꯛꯄꯅꯦ ꯑꯗꯨꯁꯨ ꯍꯥꯞꯄꯤꯔꯝꯒꯦ
ꯊꯕꯤꯕꯤꯁꯤꯡꯗ ꯄꯥꯟꯗꯗꯥ
ꯊꯕꯤ ꯍꯣꯏ ꯊꯕꯤ ꯆꯤꯡꯗ ꯊꯥꯏꯌꯦ
ꯆꯥꯛ ꯆꯥꯗ꯭ꯔꯤꯔꯤꯕꯥꯎꯖꯤꯛꯁꯥ
ꯇꯥꯗ꯭ꯔꯤ ꯑꯁ ꯍꯩ ꯃꯌꯥꯝ ꯍꯩꯩꯅꯎꯋꯣ ꯀꯩꯌꯣ ꯊꯕꯤ ꯆꯥꯕꯒꯤ ꯄꯨꯛ ꯊꯜꯂꯦ ꯆꯠꯂꯝꯗꯦ
ꯐ ꯋꯥ ꯁ ꯋꯥꯔꯤꯁꯤ ꯀꯦ
ꯑꯩꯗꯣ ꯑꯦ
ꯪꯒꯦ ꯑꯩ ꯃꯤꯁꯤꯗ ꯔꯦꯀꯣꯔꯠ ꯂꯣꯏ ꯌꯥꯞꯛꯇꯣꯏꯅꯦ ꯧꯔꯤ ꯆꯨꯔꯤ ꯇꯧꯕ ꯁꯤ
ꯀꯔꯤ ꯇꯧꯔꯒꯦ
ꯃꯆꯤꯟ ꯊꯤꯔꯤꯕ
ꯑꯁꯤꯗꯣ ꯀꯣꯜ ꯑꯩꯅ ꯃꯤꯗ ꯃꯉꯥ ꯍꯥꯏꯗꯣ ꯊꯥꯔꯇꯤ ꯍꯥꯏꯗꯣ ꯀꯔꯤ ꯍꯥꯏꯅꯤ ꯅꯪ ꯍꯥꯏꯗꯣ ꯉꯍ
ꯑꯗꯨꯗꯣ
ꯀꯣꯜ ꯊꯥꯔꯇꯤ ꯍꯥꯏꯗꯣ
ꯊ ꯍꯥꯏ ꯁꯤ ꯅꯪ ꯑꯩꯉꯣꯟ ꯇꯔꯨꯛꯃꯨꯛ ꯇꯔꯦꯠꯃꯨꯛ ꯇꯧꯔꯛꯄ ꯌꯥꯕ
ꯑꯣ
ꯑꯗꯣ ꯍꯥꯏꯗꯤ ꯃꯤ ꯃꯁꯤꯡ ꯂꯩꯇꯦ ꯅꯪꯅ ꯇꯧꯅꯤꯡꯕ ꯃꯁꯤꯡ ꯇꯧꯅꯤꯡꯕ ꯍꯥꯏꯗꯤ ꯊꯥꯔꯇꯤ ꯀꯣꯜꯁꯇꯣ ꯁꯨꯅꯕ ꯇꯧꯕꯅ ꯃꯤ ꯑꯃꯇꯪꯗꯗꯤ ꯂꯣꯏ ꯌꯥꯗꯦꯕ ꯕꯤ ꯑꯦ ꯌꯥ ꯁꯤꯛꯁ ꯃꯨꯛ ꯁꯕꯦꯟꯃꯨꯛꯇꯤ ꯌꯥꯏꯑꯕ
ꯑꯦ ꯀ ꯇꯧ ꯇꯣꯕ
ꯑꯣꯏꯁꯤꯒꯤꯗ ꯍ ꯌꯦ ꯆꯦꯗꯣ
ꯑꯥ
ꯑꯗꯨꯗꯣ ꯇꯧꯕ ꯌꯥꯏ ꯑꯗꯒꯤ ꯑꯌꯥꯎꯕ ꯏꯆꯦ ꯑꯗꯨꯝ ꯅꯪꯅ ꯇꯧꯅꯤꯡꯕ ꯃꯇꯝꯗ ꯑꯗꯨꯝ ꯇꯧꯕ ꯌꯥꯏꯑꯕ
ꯑꯗꯣ ꯃꯣꯏꯅ ꯑꯣꯂꯛꯑꯔꯣ
ꯍꯥꯟꯅ ꯍꯥꯏꯒꯗꯕꯅꯦ ꯃꯦꯁꯦꯁ ꯇ
ꯑꯣ ꯃꯦꯁꯦꯁ ꯊꯥꯕ ꯌꯥꯕ꯭ꯔꯣ ꯁꯤꯗ
ꯅꯠꯇꯦ ꯅꯠꯇꯦ ꯆꯨꯝꯅ ꯃꯦꯁꯦꯁꯇ ꯏꯆꯦ ꯀꯣꯜ ꯇꯧꯔꯛꯀꯦ ꯑꯩꯒꯤꯗ ꯋꯥꯔꯤ ꯁꯥꯟꯅꯕ ꯌꯥꯒꯗ꯭ꯔꯥꯅ ꯍꯪꯉꯒ ꯇꯧꯗꯣꯏꯅꯦꯕ
ꯑꯣ ꯑꯗꯨꯗꯤ ꯅꯪꯅ ꯈꯔ ꯍꯥꯏꯗꯤ ꯅꯝꯕꯔ ꯂꯩꯔꯗꯤ ꯍꯣꯏ ꯑꯩꯅ ꯊꯥꯕꯨꯗꯤ ꯊꯥꯒꯦꯕꯀꯣ ꯍꯥꯏꯗꯤ ꯏꯆꯦ ꯅꯝꯕꯔꯗꯣ ꯑꯃꯈꯇꯪ ꯂꯩꯔꯗꯅ
ꯍꯣꯏ ꯑꯗꯨꯗꯣ ꯍꯥꯟꯅ ꯁꯥꯟꯅꯒꯣꯕ
ꯍꯣꯏ ꯑꯣ
ꯃꯤ ꯑꯃꯗ ꯇ꯭ꯋꯦꯜꯕ ꯃꯤꯅꯤꯠꯁꯀꯨꯝꯕ ꯑꯣꯏꯔꯝꯅꯦꯕ ꯀꯣꯜ ꯑꯃꯗ
ꯎꯝ ꯑꯗꯣ ꯑꯁꯤ ꯀꯩꯅꯣ ꯇꯧꯕ ꯌꯥꯗ꯭ꯔꯦ ꯁꯤꯅꯤ ꯅꯣꯁꯄꯤꯀꯔ ꯊꯥꯗꯕ
ꯂꯎꯗ ꯏꯁꯄ꯭ꯤꯛꯔ ꯊꯥꯕ ꯌꯥꯗꯕꯅꯤ ꯁꯤꯔꯤ
ꯑꯁꯤ ꯑꯦꯞꯁꯦ ꯃꯤ ꯀꯌꯥꯝ ꯁꯤꯖꯤꯟꯅꯔ꯭ꯖꯠꯂꯥꯅꯤ
ꯈꯪꯗꯦꯗ
ꯀꯅꯥꯅꯥ ꯏꯁꯄꯣꯟꯁꯔ ꯇꯧꯕꯥꯖꯅꯣ
ꯈꯪꯗꯦ ꯄꯔꯁꯅꯦꯜꯒꯨꯝꯕ ꯑꯣꯏꯕ ꯋꯥꯔꯤꯗꯤ ꯁꯤꯗ ꯌꯥꯝ ꯄꯥꯛꯅ ꯁꯟꯅꯕ ꯌꯥꯗꯦꯀꯣ
ꯀꯥꯔꯤꯕꯥ
ꯄꯔꯁꯅꯦꯜ ꯑꯣꯏꯕ ꯋꯥꯔꯤꯒꯨꯝꯕꯗꯤ ꯌꯥꯝ ꯄꯥꯛꯅ ꯁꯅꯕ ꯌꯥꯗꯦꯕ ꯁꯤꯗ
ꯑꯣ ꯑꯗꯨꯗ ꯀꯔꯤ
ꯑꯦ ꯀꯩꯅꯣ ꯍꯥꯏꯁꯤꯕꯣ ꯂꯥꯏꯔꯤꯛ ꯀꯌꯥꯝ ꯄꯥꯔꯦ ꯆꯥꯛ ꯀꯌꯥꯝ ꯆꯥꯔꯦ ꯅꯣꯏ ꯀꯃꯥꯏꯅ ꯍꯤꯡꯉꯤ ꯀꯔꯝꯕ ꯄꯨꯟꯁꯤ ꯃꯍꯤꯡꯗ ꯍꯤꯡ ꯑꯣ ꯍꯥꯏꯕꯅ ꯆꯤꯡꯕ
ꯑꯁ ꯅꯪ ꯂꯥꯏꯔꯤꯛ ꯍꯩꯔꯒ ꯑꯦꯁꯥꯏꯟꯃꯦꯟꯒꯤ ꯀꯩꯅꯣ ꯄꯤꯕꯗꯣ ꯅꯪ
ꯍꯣꯏꯅꯍꯦ ꯑꯁ ꯑꯩ ꯃꯊꯥ ꯁꯥꯏ ꯅꯪꯅ ꯑꯃꯨꯛ ꯄꯟꯖꯜꯂꯛꯇꯥꯅꯥ ꯀꯩꯝ ꯇꯧꯗꯦ ꯀꯩꯝ ꯁꯦꯝꯗꯦ
ꯑꯌꯥ ꯑꯗꯨꯗꯣ ꯑꯗꯨꯅꯦ ꯑꯁ ꯑꯩ ꯍꯧꯖꯤꯛ ꯆꯠꯂꯒ ꯏꯁꯤꯔꯥ ꯒ꯭ꯌꯥꯟ ꯇꯥꯗꯦ ꯃꯊꯥ ꯌꯥꯝ ꯁꯥꯏ
ꯑꯣ ꯅꯪ ꯂꯩꯩꯔꯤꯛꯅ ꯀꯌꯥꯝ ꯄꯥꯔꯕ
ꯅꯍꯥꯟꯒꯤ ꯕꯦꯒ ꯄꯨꯔꯥꯛ ꯏꯗꯣ ꯑꯗꯨꯗ ꯑꯗꯨꯝ ꯂꯩꯔꯦ ꯄꯨꯊꯣꯛꯁꯨ ꯄꯨꯊꯣꯛꯇꯦ ꯕꯦꯛꯇ ꯑꯗꯨꯝ ꯃꯅꯨꯡꯗ ꯂꯩꯔꯤ ꯃꯄꯜ ꯐꯥꯎꯕ ꯅꯨꯡꯁꯤꯠ ꯅꯨꯡꯁꯤꯠ ꯅꯨꯡꯁ ꯊꯝ ꯐꯥꯎꯕ ꯁ ꯑ
ꯅꯨꯡꯁꯤꯠ ꯅꯨꯡꯁꯥ ꯑꯝꯐꯥꯎ
ꯎꯝ ꯐꯪꯗꯦꯕꯤ ꯂꯩꯌꯦ ꯃꯅꯨꯡꯗ
ꯅꯨꯡꯁꯤꯠ ꯅꯨꯪꯁꯥ ꯑꯃꯇꯥ ꯐꯪꯗ꯭ꯔꯕ
ꯎꯝ
ꯅꯨꯡꯁꯤꯠ ꯅꯨꯡꯁꯥꯗꯤ ꯈꯔ ꯐꯪꯉꯤ ꯃꯥꯜꯂꯦ
ꯍꯧꯖꯤꯛ ꯑꯃꯨꯛꯀ ꯄꯨꯔꯅꯤ ꯑꯗꯨꯃꯥꯏꯅ ꯑꯗꯨꯝ
ꯁꯤꯔ ꯀ
ꯑꯁꯤ ꯋꯥꯔꯤ ꯁꯥꯟꯅꯗꯕꯤꯗꯤ ꯑꯗꯨꯝ ꯄꯥꯏꯔ ꯊꯝꯕꯗꯤ ꯌꯥꯗꯕ꯭ꯔꯣ
ꯌꯥꯗꯦ ꯃꯩꯇꯩꯂꯣꯟ ꯉꯥꯡꯅꯕꯗꯣ ꯑꯗꯨꯗꯨꯗꯤ ꯂꯧꯈꯠꯂꯤꯗꯣ ꯃꯣꯏꯅ
ꯑꯣ
ꯒ ꯇꯦꯁꯤꯁꯦ
ꯏꯃ ꯏꯃ
ꯅꯪꯒꯤ ꯑꯦꯀꯥꯎꯟꯒꯤ ꯄꯥꯁꯕꯨꯛ ꯀꯩꯀꯥ ꯂꯩꯕ ꯅꯠꯇ꯭ꯔꯥ
ꯑꯥꯎ
ꯑꯗꯨ ꯆꯪꯒꯅꯤꯀꯣ ꯑ꯭ꯔꯦ ꯍꯣꯕ꯭ꯔꯕ ꯑꯥ ꯔꯦꯟꯇ ꯂꯩꯍꯧꯕ꯭ꯔꯕ ꯔꯦꯟꯇ ꯂꯩꯍꯧꯕ꯭ꯔꯥꯕ ꯑꯣ ꯌꯥꯔꯦ ꯌꯥꯔꯦ ꯑꯗꯨꯗꯤ ꯑꯦꯗꯝꯒꯤ ꯀꯥꯎꯅ ꯔꯗꯒꯤ ꯑꯥꯏ ꯑꯦꯐ ꯁꯤ ꯀꯣꯔꯠ ꯀꯩ ꯀꯥꯗ ꯅꯝꯃꯒ ꯄꯩꯁꯥ ꯆꯥꯔꯛꯀꯗꯣꯏꯅꯦꯕ
ꯑꯣ ꯑꯍꯥꯟꯕ ꯅꯪ ꯁꯨꯃꯥꯏꯅ ꯇꯧꯕꯗꯣ ꯀꯌꯥ ꯆꯪꯒꯦ ꯁꯤꯒꯨꯝꯕ ꯁꯥꯟꯅꯕ ꯌꯥꯗꯦ
ꯂꯤꯁꯤꯡ ꯑꯅꯤꯃꯨꯛ ꯑꯅꯤ ꯆꯥꯝꯃꯉꯥꯃꯨꯛ ꯑꯗꯨꯃꯥꯏꯅꯗꯤ ꯐꯪꯈ꯭ꯔ ꯃꯥꯜꯂꯦ ꯉꯔꯥꯡꯁꯨ ꯄꯩꯁꯥ ꯆꯪꯉꯕꯅꯦ ꯃꯤꯗꯤ ꯂꯨꯄꯥ ꯆꯥꯇ꯭ꯔꯦꯠꯃꯨꯛ ꯆꯪꯉꯦ ꯍꯥꯏ ꯑꯩꯗꯤ ꯂꯨꯄꯥ ꯆꯥꯝꯃ ꯊꯥꯔꯇꯤ ꯁꯚꯦꯟ ꯈꯛꯇꯪ ꯆꯪꯉꯤ
ꯀꯩꯒꯤꯅꯣ ꯅꯪꯅ ꯀꯩꯗꯧꯔꯕ
ꯈꯪꯗ
ꯅꯪ ꯃꯤꯁꯨ ꯁꯥꯟꯅꯗ꯭ꯔꯕꯣ ꯅꯪꯁꯨ ꯃꯤꯁꯨ ꯁꯥꯟꯅꯗꯦ ꯀꯃꯥꯏꯅ ꯆꯪꯉꯛꯇꯣꯏꯅꯣ
ꯑꯩꯈꯣꯏ ꯁꯥꯟꯅꯕ ꯂꯣꯏꯈ꯭ꯔꯦ ꯀꯣꯜ ꯊꯥꯔꯇꯤꯗ ꯁꯨꯈ꯭ꯔꯦꯕ
ꯑꯗꯨꯀꯣ ꯊꯥꯔꯇꯤ ꯁꯨꯔꯕ ꯃꯇꯨꯡꯗ ꯑꯃꯨꯛ ꯁꯥꯟꯅꯔꯔꯣꯏ
ꯇꯧꯔꯛꯑꯁꯨ ꯅꯪꯁꯦ ꯄꯩꯁꯥ ꯐꯪꯗꯣꯏꯅꯦꯕ ꯅꯪꯗ ꯑꯩꯉꯣꯟꯗ ꯇꯧꯔꯛꯑꯁꯨ ꯅꯪꯁꯦ ꯄꯩꯁꯥ ꯐꯪꯗꯣꯏꯅꯦꯕ
ꯅꯪꯅ ꯇꯧꯔꯁꯨ ꯑꯩ ꯑꯩꯅ ꯑꯦꯛꯁꯦꯞ ꯇꯧꯔ ꯑꯗꯨ ꯄꯩꯁꯥ ꯐꯪꯕ
ꯍꯣꯏ
ꯑꯣ ꯍꯣ
ꯔꯕꯤꯗꯥꯗꯣ
ꯎꯝ
ꯥꯏꯒꯤ ꯕꯤꯆ ꯊꯦꯡꯅꯕꯗꯣ ꯀꯌꯥ ꯂꯩ ꯌꯥꯝꯅ ꯂꯩꯕ ꯑꯣꯏꯗꯦ ꯏꯆꯦ ꯁꯥꯟꯅꯕ ꯌꯥꯕ ꯅꯝꯕꯔ ꯂꯩꯔꯗꯤ ꯈꯔ ꯄꯤꯕꯤꯌꯨꯅ ꯍꯥꯏꯌꯣꯕ
ꯎꯝ ꯍꯣꯏ
ꯀꯀ ꯁꯥꯥꯟꯅꯔꯦ ꯑꯗꯨꯒ ꯏꯆꯦꯗꯨ ꯀꯥꯕ ꯁꯥꯥꯟꯅꯔꯅꯤꯗ꯭ꯔꯥ ꯀꯣꯜ ꯇꯔꯥꯅꯤꯊꯣꯏꯗꯤ ꯂꯩꯌꯦꯕ ꯨꯟꯖꯥ ꯇꯧꯒꯗꯅꯦꯦꯕ ꯑꯗꯨ ꯁꯪꯕ ꯃꯇꯝꯗ ꯑꯗꯨꯝ ꯇꯧꯕ ꯌꯥꯏ
ꯇ ꯑꯗꯣ ꯂꯤꯃꯤꯠꯇꯤ ꯂꯩꯇꯦꯀꯣ
ꯑꯩꯇ ꯑꯗꯨꯒꯤꯗ ꯅꯪ ꯑꯍꯥꯟꯕꯗ ꯈꯣꯠꯅꯕ ꯈꯣꯠꯅꯕ ꯈꯔ ꯊꯣꯛꯂꯛꯀꯅꯤꯕꯀꯣ ꯕꯨꯗ ꯀꯣꯣ ꯇꯔ ꯀꯕꯨ
ꯈꯣꯠꯅꯕ ꯇꯤꯦꯛ
ꯑꯥ ꯑꯗꯨ ꯁꯕꯃꯤꯠ ꯇꯧꯁꯟꯈꯤꯗꯣꯏꯅꯦꯕ ꯂꯣꯏꯔꯒ
ꯑꯣ ꯍꯣꯏ
ꯑ ꯗ
ꯏꯇꯣꯝꯅ ꯂꯥꯛꯑꯅꯦ
ꯑꯣ
ꯂꯩꯀꯥꯏ ꯍꯣꯏꯁꯦ ꯂꯧ ꯊꯥꯡꯅꯕꯗꯤ ꯂꯩꯌꯦ ꯃꯣꯏ ꯉꯥꯏꯔꯤꯅꯦ ꯍꯣꯏ ꯑꯥ ꯌꯨꯝꯗꯗꯤ ꯑꯩ ꯑꯩꯁꯨ ꯍꯣꯏ ꯂꯝꯕꯤꯗꯣ ꯊ꯭ꯔꯤ ꯀꯂꯣꯃꯤꯇꯔ ꯍꯇꯔ ꯍꯦꯜꯂꯝꯒꯅꯤ ꯇꯥꯕꯤꯗ
ꯌꯥꯝꯗꯕꯤ ꯂꯥꯏꯗ꯭ꯔꯅꯗ
ꯍꯣꯏ ꯍ ꯅ ꯑꯃꯁꯁꯨ ꯆꯗꯅꯦ ꯑꯗꯨꯁꯨ ꯀ ꯑꯗꯨ
ꯑꯇꯩꯦ ꯁꯋꯥꯏꯗ ꯍꯥꯏꯕꯗꯤ ꯌꯨꯝꯒꯤ ꯃꯤꯁꯤꯡꯗꯨꯣ ꯊꯕꯛ ꯆꯤꯟꯕꯒꯤ ꯂꯥꯛꯇ꯭ꯔꯤꯔꯥ ꯀꯣꯟꯅ ꯑꯃꯨꯛ ꯂꯥꯛꯇꯣꯏꯔꯥ
ꯑꯣ ꯃꯤ ꯑꯩ ꯍꯧꯒꯠꯄꯗ ꯃꯤ ꯀꯅꯥꯝ ꯂꯩꯔꯝꯗꯦ
ꯑꯕ
ꯏꯗꯧ ꯅꯨꯄꯥ ꯅ ꯑꯃ ꯑꯩꯈꯣꯏ ꯑꯩ ꯂꯥꯛꯄꯗꯣ ꯅꯣꯡ ꯆꯨꯏꯌꯦꯕꯀꯣ ꯑꯗ ꯏꯅꯣꯅ ꯇꯨꯝ ꯂꯩꯑꯦ ꯏꯃꯥꯅ ꯆꯥꯛ ꯊꯣꯡꯍꯧꯋꯦ ꯑꯗꯣ ꯏꯄꯥꯅ ꯁꯟ ꯑꯣꯛ ꯀꯦꯀꯥ ꯌꯦꯡꯉꯦ ꯍꯣꯏꯗꯥꯅ ꯊꯕꯛ ꯆꯠꯈ꯭ꯔꯦ ꯏꯆꯦꯅ ꯅꯣꯏꯗꯣ ꯍꯩ ꯂꯥꯜ ꯂꯣꯜꯂꯦꯕꯀꯣ ꯑꯗꯨꯗꯣ ꯌꯣꯟꯕ ꯊꯣꯛꯈ꯭ꯔꯦ ꯑꯩꯅ ꯍꯧꯒꯠꯂ ꯃꯤ ꯀꯅꯥꯝ ꯂꯩꯔꯝꯗꯦ ꯑꯗꯨ ꯑꯩꯁꯨ ꯏꯇꯣꯝꯇ ꯑꯩꯒꯤ ꯊꯕꯛ ꯑꯣꯏꯅ ꯑꯗꯨꯝ ꯂꯥꯛꯑꯦ
ꯐꯔꯦ ꯑꯗꯨꯅ ꯎꯝ
ꯑꯁꯍ ꯑꯩ ꯐꯩꯒꯒ ꯂꯣꯏꯅ ꯅꯥꯔꯦ
ꯂꯥꯏꯔꯤꯛ ꯂꯥꯏꯔꯤꯛꯇꯨ ꯅꯨꯡꯠ ꯅꯨꯡꯁꯥ ꯐꯪꯗꯕꯤ ꯑꯗꯨꯝ ꯊꯝꯃꯒ ꯍꯩ ꯍꯦꯛꯄ ꯑꯣꯏꯅ ꯆꯠ ꯂꯩꯔꯕꯅꯪ
ꯎꯝ ꯍꯦꯛ ꯂꯥꯛꯄꯗꯒꯤ ꯊꯕꯛ ꯆꯤꯟꯕꯁꯦ ꯆꯤꯟꯕꯁꯦ ꯍꯧꯖꯤꯛ ꯐꯥꯎꯕ ꯍꯧꯖꯤꯛ ꯉꯍꯥꯛ ꯉꯥꯏꯍꯥꯛ ꯋꯥꯔꯤ ꯁꯥꯔ ꯐꯝꯕꯁꯦ ꯑꯁꯤꯈꯥꯛꯇ ꯉꯥꯏꯔꯦ ꯑꯩꯅ ꯈꯔ ꯀꯣꯝꯕꯒꯦ ꯑꯩ ꯑꯩ ꯂꯥꯛ ꯅꯨꯃꯤꯗ ꯑꯩꯈꯣꯏꯒ ꯀ꯭ꯂꯥꯁ ꯇꯦꯟ ꯣꯀꯤ ꯐꯂꯤꯁ ꯏꯁꯇꯦꯁꯟ ꯄ꯭ꯔꯣꯒꯥꯥꯝꯒꯤ ꯑꯃꯨꯛ ꯑꯩꯈꯣꯏꯅ ꯀ꯭ꯂꯕꯅ ꯁꯤꯜꯂꯦꯕꯀꯣ ꯑꯗꯨꯒꯤꯗꯣ ꯑꯗꯨꯒꯤ ꯊꯕꯛ ꯏꯪꯈꯥꯡ ꯑꯃꯨꯛ ꯆꯦꯜꯂꯦ ꯆꯠꯂꯦ ꯑꯗꯨꯒ ꯑꯃꯨꯛꯀ ꯑ-ꯑ ꯅꯣꯡꯉꯥꯜꯂꯒ ꯑꯗ‌ꯣ ꯐꯤꯂꯤꯇ꯭ꯔꯦꯁꯟ ꯄ꯭ꯔꯣꯒ꯭ꯔꯥꯝꯒꯤ ꯑꯃꯨꯛ ꯇꯧꯔꯛꯦ ꯑꯗꯨ ꯅꯨꯃꯤꯠ ꯇꯥꯗ꯭ꯔꯤ ꯐꯥꯎꯕ ꯑꯩꯈꯣꯏꯅ ꯄꯣꯠ ꯆꯩ ꯀꯩꯀꯥ ꯋꯥꯏꯕꯒꯤꯗꯣ ꯀꯣ ꯂꯤꯛ ꯐꯦꯡꯉꯒ ꯑꯃꯨꯛ ꯊꯤꯟꯗꯣꯛ ꯊꯤꯟꯖꯤꯟ ꯇꯧꯔ ꯅꯨꯃꯤꯠ ꯑꯃ ꯑꯗꯨ ꯅꯨꯃꯤꯠ ꯑꯃ ꯂꯣꯏꯔꯦ ꯋꯥꯔꯦ ꯉꯟꯇꯥ ꯇꯨꯝꯃ‌ꯦ ꯅꯨꯡꯉꯂꯦ ꯁꯟꯗꯦ ꯑꯗꯩꯗꯤ ꯁꯟꯗꯦꯗ ꯐꯥꯗꯔꯁꯗꯦꯒꯤ ꯆꯥꯛ ꯌꯦꯟꯁꯥꯡ ꯑꯃꯨꯛ ꯇꯧꯔꯦ ꯑꯩꯈꯣꯏ ꯐꯦꯃꯤꯂꯤ ꯃꯌꯥꯝ ꯆꯥꯛꯆꯥꯥꯕꯒꯤ ꯑꯃꯨꯛ ꯂꯣꯏꯔꯦ ꯅꯣꯡꯉꯥꯜꯂꯒ
ꯁꯟꯗꯦꯗ ꯅ ꯑꯩꯅ ꯀꯔꯤ ꯇꯧꯕꯗꯣ ꯑꯦ ꯃꯟꯗꯦꯗ ꯉꯁꯤ ꯗ‌ꯦꯠ ꯀꯌꯥꯅꯣ ꯋꯦꯗꯅꯦꯁꯗꯦ ꯀ‌ꯣ ꯑꯗꯨꯗꯤ ꯉꯔꯥꯡꯁꯦ ꯑꯣ ꯃꯟꯗꯦꯗꯨꯅ ꯑꯃꯨꯛ ꯍꯩ ꯍꯦꯛꯄ ꯂꯥꯛꯑꯦ ꯏꯃꯥꯒ ꯑ ꯑꯌꯨꯛꯇꯅꯥ ꯑꯥ ꯂꯧꯕꯨꯛꯗ ꯅꯥꯄꯤ ꯂꯧꯊꯣꯛꯄ ꯆꯠꯍꯜꯂꯦ ꯂꯧ ꯊꯥꯅꯕꯅꯦꯅ ꯑꯌꯨꯛꯇ ꯆꯠꯂꯦ ꯆꯥꯛꯆꯥꯗꯕꯤꯗ ꯑꯃꯨꯛ ꯂꯣꯏꯔꯒ ꯆꯥꯛꯆꯥ ꯂꯣꯏꯔꯒ ꯑꯃꯨꯛ ꯍꯩ ꯍꯧꯝꯕ ꯄꯨꯔꯦ ꯑꯁ ꯅꯨꯡꯗꯥꯡꯗꯤ ꯄꯗꯔꯛ ꯇꯥꯌ‌ꯦ